ꯇꯥꯔꯕꯔꯕꯣ
ꯑꯣ ꯇꯥꯔꯦ ꯇꯥꯔꯦ
ꯑꯣ ꯐꯣꯟ ꯋꯥꯔꯤ ꯅꯨꯡꯉꯥꯏꯀꯥꯟ ꯇꯠꯈ꯭ꯔꯦꯅꯦ
ꯎꯝ
ꯑꯗꯨ ꯅꯣꯏ ꯂꯧꯗꯤ ꯈꯔ ꯊꯦꯡꯉꯤꯅꯦ ꯅꯣꯏ ꯍꯨꯟꯕꯀꯣ
ꯊꯦꯡꯉꯦ ꯍꯟꯗꯛꯇꯤ
ꯑꯣ
ꯑꯩꯈꯣꯏ ꯕꯥ ꯃꯊꯟꯇꯁꯨ ꯍꯣꯠꯅꯈꯤꯕ ꯑꯗꯨꯅ
ꯑꯣ
ꯑꯩꯈꯣꯏ ꯏꯃꯥꯁꯨ ꯐꯤ ꯆꯥꯕꯗꯣ ꯀꯩꯅꯣ ꯇꯧꯗꯗꯤꯅ ꯃꯔꯨꯞ ꯊꯔꯨꯞ ꯍꯨꯣꯟꯕꯅꯤꯅꯅꯦ ꯑꯩ ꯏꯊꯟꯗꯅ ꯉꯝꯃꯛꯇ꯭ꯔꯕ ꯑꯩꯃꯁꯨ ꯂꯩꯗꯨ ꯈꯔ ꯁꯥꯍꯜꯂ ꯁꯦꯟ ꯈꯔ ꯈꯔ ꯀꯩꯅꯣ ꯇꯧꯗ꯭ꯔꯗꯤꯅ ꯃꯄꯥ ꯃꯊꯟꯇ ꯍꯣꯠ꯭ꯔꯦ ꯈꯦ ꯍꯥꯐꯨꯒ ꯑꯃ ꯃꯈꯜ ꯂꯧ ꯈꯣꯠ ꯇ ꯈ ꯃꯥꯅ ꯑꯩꯈꯣꯏꯗꯤ ꯂꯧꯔꯤꯁꯨ ꯂꯣꯏ ꯀꯩꯅꯣ ꯇꯧꯕ ꯍꯟꯗꯛꯁꯦ ꯂꯧꯔꯤꯗꯣ ꯂꯣꯏ ꯌꯥꯗ꯭ꯔꯦꯕꯀꯣ ꯂꯧꯔꯤꯗꯣ ꯂꯣꯏ ꯀꯥꯏꯔꯒ ꯀꯩꯅꯣ ꯇꯧꯕꯗꯨꯗ ꯂꯧꯔꯤꯗꯨꯗꯨꯁꯨ ꯁꯦꯝꯗ ꯌꯥꯗ꯭ꯔꯕ ꯍꯌꯦꯡ ꯍꯤꯗꯥꯛ ꯂꯥꯛꯇ ꯑꯃ ꯑꯃ ꯅꯥꯄꯤ ꯍꯤꯗꯥꯛ ꯑꯃ ꯑꯃ ꯍꯥ ꯅꯨꯡꯆꯥꯏꯀꯥꯟꯗꯤ ꯂꯧꯔꯤꯗꯨꯣ ꯌꯥꯗ꯭ꯔꯗꯤ ꯍꯦꯛꯇ ꯌꯥꯗꯦꯕ
ꯎꯝ ꯑꯗꯣ ꯑꯁ ꯂꯧꯔꯤꯁꯦꯕꯣ ꯅꯣꯏ ꯈꯛ ꯅꯠꯇꯦꯅ ꯍꯧꯖꯤꯛ ꯂꯧꯔꯤꯁꯦ ꯂꯧꯐꯝ ꯈꯨꯗꯤꯡꯃꯛꯇꯨ ꯃꯥꯏ ꯃꯥꯒꯤ ꯄꯥꯡꯀꯣꯜꯈꯨ ꯂꯧ ꯁꯦꯝꯅꯕꯒꯤ ꯇꯧꯔꯤꯅꯦꯅ ꯂꯧꯔꯤꯨꯁꯦ ꯂꯣꯏ ꯄꯤꯛꯑꯃꯦ
ꯑꯗꯨꯅꯤꯅꯦ
ꯎꯝ ꯉꯥꯎꯕꯤꯒꯖꯦ ꯂꯩ ꯂꯩꯇꯦ ꯍꯥꯏ ꯌꯥꯏ ꯑꯩꯈꯣꯏꯒꯤꯗꯤ ꯄꯤꯛꯇ꯭ꯔꯨꯅꯦ ꯄꯤꯔꯤꯁꯦ
ꯎꯝ ꯑꯩꯈꯣꯏꯗꯤ ꯂꯧꯔꯤꯗꯤ ꯆꯥꯎꯋꯦꯕꯀꯣ ꯂꯧꯔꯤ ꯆꯥꯎꯔ ꯑꯩꯈꯣꯏꯗꯤ ꯂꯧꯔꯤꯗꯣ ꯀꯨꯏꯔꯕ ꯁꯦꯝꯗꯕ
ꯎꯝ
ꯍꯟꯗꯛꯀꯤ ꯑꯩꯈꯣꯏꯅ ꯍꯤꯡꯒꯣꯟ ꯀꯣꯏꯕꯒꯤ ꯑ ꯍꯤꯡꯒꯣꯟ ꯀꯣꯏꯕꯩ ꯇꯧꯕꯗꯨꯗꯒꯁꯦ ꯑꯩꯅ ꯑꯩꯈꯣꯏ ꯍꯤꯡꯒꯣꯟꯒꯤ ꯏꯁꯤꯡ ꯂꯩꯇꯕꯒꯤ ꯏꯁꯤꯡ ꯆꯤꯡꯕꯩ ꯈꯣꯠꯄꯩ ꯑꯗꯒꯁꯦ ꯂꯧꯔꯤꯗꯨꯣ ꯅꯦꯠꯄꯗ ꯃꯇꯨꯝ ꯃꯇꯨꯝ ꯇꯨꯔꯦꯕ ꯃꯈꯥ ꯌꯥꯎꯗ꯭ꯔꯦ ꯀꯩꯅꯣꯅ ꯍꯨꯠꯈꯤꯕ ꯏꯔ ꯈꯪꯗꯦꯕ
ꯇꯧꯋꯤ ꯑꯩꯩꯅ ꯍꯟꯗꯛ ꯇꯧꯔꯒ ꯑꯃꯨꯛ ꯁꯦꯝꯗꯣꯜꯂꯤꯅꯤ ꯑ ꯃꯔꯨ ꯑꯃꯁ ꯁꯦꯝꯃꯝꯃꯝꯃꯤꯗ ꯌꯦꯕꯨ ꯅꯪ ꯍꯧꯖꯤꯛꯀꯤ ꯏꯁꯇꯨꯗꯤꯑꯣꯗꯗꯤ ꯑꯗꯨꯝ ꯂꯩꯈꯤꯗꯣꯏꯔꯣ ꯃꯇꯝ ꯈꯔꯗꯤ
ꯏꯁꯇꯨꯗꯤꯑꯣꯁꯦ ꯑꯩ ꯑꯗꯨꯝ ꯈꯔ ꯂꯩꯒꯅꯤ ꯂꯩꯒꯅꯤ ꯍꯥꯏꯇꯥꯔꯦ ꯍꯥꯏꯗꯤ ꯁꯨꯝ
ꯑꯇꯩ ꯑꯇꯩ ꯁꯤꯗꯩꯁꯤꯗ ꯌꯥꯝ ꯀꯥ ꯍꯦꯟꯅ ꯀꯩꯅꯣ ꯇꯧꯗꯣꯏ ꯑꯩꯅ ꯊꯕꯛ ꯆꯠꯇ꯭ꯔꯀꯥꯟꯗ ꯈꯛ ꯂꯩꯕꯅꯤ ꯑꯌꯨꯛ ꯅꯨꯡꯗꯤꯟꯒꯤ ꯑꯣꯏꯅꯗꯤ ꯁꯨꯝ ꯁꯦꯟꯅꯅꯤꯡꯉꯥꯏ ꯑꯉꯥꯡ ꯂꯩꯕꯅꯤꯅꯅꯦ
ꯎꯝ
ꯉꯍꯥꯟꯗꯤ ꯀꯩꯅꯣ ꯆꯠꯂꯦ ꯅꯪꯅ ꯉꯍꯥꯟ ꯆꯠꯈꯤꯕ ꯅꯨꯃꯤꯠꯇꯣ ꯉ ꯉꯔꯥꯡ ꯍꯥꯏꯔꯣ ꯅꯪ ꯆꯠꯂꯦ ꯍꯥꯏꯗꯣ
ꯉꯔꯥꯡ
ꯑꯣ ꯑꯩ ꯉꯍꯥꯟꯗꯣ ꯈꯣꯡꯖꯣꯝ ꯆꯠꯂꯒ ꯉꯔꯥꯡ ꯍꯜꯂꯛꯄꯅꯦꯕ ꯎꯝ ꯎꯝ
ꯎꯝ
ꯈꯣꯡꯖꯣꯝꯗ ꯊꯧꯔꯝ ꯇꯧꯕ ꯆꯠꯄ
ꯀꯩꯗꯧꯔꯤꯅꯣ ꯍꯥꯏꯖꯦ
ꯁꯧꯔ ꯑꯩꯈꯣꯏꯒꯤ ꯌꯨꯇ꯭ꯌꯨꯞꯀꯤ ꯂꯩꯔꯗꯤ ꯑꯩꯈꯣꯏꯁꯦ ꯑꯁꯤꯗꯒꯤ ꯑꯗꯩ ꯄ꯭ꯔꯣꯒꯥꯝ ꯇꯧꯔꯛꯏꯗꯣ
ꯎꯝ
ꯍꯩꯅꯧꯗꯨꯁꯨ ꯄ꯭ꯔꯣꯒ꯭ꯔꯥꯝꯗꯨ ꯇꯧꯕ ꯆꯠꯄꯅꯤꯗ
ꯄ꯭ꯔꯣꯒꯥꯝ ꯀꯟꯗꯛ ꯇꯧꯕ ꯑꯣꯏꯗꯣꯏꯅꯣ
ꯎꯝ ꯎꯝ
ꯎꯝ
ꯅꯍꯥꯟꯖꯦ ꯍꯣꯏ ꯑꯗꯨꯗꯨꯒꯤ ꯄ꯭ꯔꯣꯒꯥꯝ ꯊꯧꯔꯝ ꯇꯧꯕꯗꯣ ꯆꯠꯄ ꯑꯗꯨꯗꯨꯅ ꯊꯧꯔꯝ ꯊꯧꯔꯝ ꯈꯒ ꯇꯧꯗ꯭ꯔꯗꯤ ꯑꯃꯨꯛ ꯍꯩꯇꯦꯅꯦ ꯍꯦꯛꯇ ꯀꯥꯎꯋꯤꯅꯦ ꯑꯗꯨꯝ ꯍꯦꯛ ꯀꯩꯅꯣ ꯇꯧꯗꯕꯗ ꯁꯤꯖꯤꯟꯅꯄꯣꯠ ꯆꯩꯗꯨꯝ ꯁꯤꯖꯤꯟꯅꯕꯗꯣ ꯍꯩꯌꯦꯕ ꯅꯣꯡ ꯐꯥꯗꯣꯛ ꯃꯔꯛ ꯃꯔꯛꯇ ꯍꯞꯇꯥ ꯑꯃꯗ ꯑꯅꯤꯔꯛ ꯑꯣꯏꯖꯨ ꯂꯥꯛꯑꯣꯅ ꯍꯥꯟꯅ ꯍꯥꯟꯅꯗꯤ ꯍꯞꯇꯥ ꯑꯃꯗ ꯑꯗꯨꯝ ꯑꯅꯤꯔꯛ ꯁꯦ ꯆꯥꯡ ꯅꯥꯏꯅ ꯆꯠꯂꯝꯕꯅꯦꯕ ꯒꯥꯔꯤ ꯌꯥꯁꯜꯂꯛꯇꯕ ꯑꯩꯒꯤ
ꯑꯣ
ꯒꯥꯔꯤ ꯌꯥꯔꯛꯇꯕꯗꯒꯤ ꯆꯠꯅꯤꯡꯉꯥꯏ ꯒꯥꯔꯤ ꯂꯩꯇꯕꯗꯒꯤ ꯑꯃꯨꯛ ꯂꯦꯞꯈꯤꯕꯅꯦꯕ
ꯎꯝ
ꯑꯃꯔꯣꯝꯗꯅꯦ ꯑꯩꯅ ꯇꯧꯋꯤ ꯊꯕꯛꯁꯦ ꯀꯩꯅꯣꯒꯤ ꯅꯠꯇꯕ
ꯁꯤꯗꯩꯗ ꯐꯪꯉꯤꯕ ꯇꯣꯂꯣꯞꯁꯤꯕꯨꯗꯤ ꯈꯤꯇꯪ ꯈꯛꯇꯅꯦ ꯑꯗꯣ ꯇꯣꯂꯣꯞꯀꯤ ꯀꯩꯅꯣ ꯇꯧꯕ ꯅꯠꯇꯅꯅꯦ ꯍꯥꯏꯗꯤ ꯃꯩ
ꯇꯧꯕꯗꯣ
ꯎꯝ ꯍꯩꯁꯨ ꯍꯩꯍꯧꯔꯦ ꯑꯗꯒꯤ ꯃꯌꯥꯝ ꯃꯤꯔꯛ ꯇꯤꯟꯕ ꯐꯖꯅ ꯈ ꯉꯝꯃꯦ ꯍꯥꯟꯅꯗꯤ ꯏꯁꯇꯦꯖ ꯀꯥꯕ ꯀꯔꯤꯝ ꯉꯝꯃꯗꯦ ꯗꯦꯞꯁꯟꯒ ꯑꯩꯒꯅ ꯑꯍꯥꯟꯕ ꯌꯥꯎꯕ ꯍꯧꯔꯛꯄ ꯑꯥꯗ ꯈꯣꯡꯖꯣꯝꯗ ꯐꯪꯁꯟ ꯑꯃ ꯇꯧꯋꯦꯕ ꯑꯗꯩꯗ ꯂꯥꯛꯑꯣꯅ ꯆꯠꯂꯦ ꯆꯠꯄꯁꯤꯗꯤ ꯏꯁꯇꯦꯖꯇ ꯀꯥꯈꯠꯂꯒ ꯏꯁꯩ ꯁꯛꯄꯁꯤꯗ ꯍꯦꯛꯇ ꯃꯥꯏꯀ꯭ꯔꯣꯐꯣꯟꯁꯦ ꯄꯥꯏꯕ ꯉꯝꯗꯕꯅꯦꯕ ꯅꯤ ꯄ ꯍꯦꯟꯃꯜꯂꯛꯇꯅ ꯅꯥꯞꯀꯁꯦ ꯅꯤꯛꯄꯤꯅꯦ ꯑꯗꯨ ꯍꯧꯖꯤꯛꯇꯤ ꯇꯦꯁꯇ ꯀꯥꯈꯠꯂꯒ ꯃꯌꯥꯝꯗꯨꯗ ꯋꯥ ꯉꯥꯡꯕ ꯈꯣꯠꯄ ꯇꯧꯀꯥꯟꯗ ꯏꯁꯥꯁꯦ ꯄꯨꯔꯥ ꯀꯝꯐꯣꯔꯇꯦꯕꯜ ꯑꯣꯏꯔꯦ ꯐꯖꯅ ꯀꯩꯝ ꯈꯟ ꯑꯗꯨꯒꯨꯝꯕ ꯑꯗꯨꯝꯅ ꯐꯔꯦ ꯑꯗꯒꯤ ꯑꯗꯒꯤ ꯁꯤꯗ ꯌꯥꯎꯔꯦꯅ ꯄ꯭ꯔꯣꯒꯥꯝ ꯑꯗꯨꯃꯥꯏꯅ ꯉꯔꯥꯡ ꯆꯠꯂꯤ ꯑꯗꯨꯃꯥꯏꯅ ꯈꯔ ꯒꯔ ꯆꯠ ꯅꯠꯇ꯭ꯔꯗꯤ ꯃꯌꯥꯝꯅ ꯁꯛꯈꯪꯗ꯭ꯔꯗꯤꯅꯦ ꯃꯌꯥꯝꯅ ꯇꯧꯕꯤꯔꯛꯄꯁꯦ
ꯎꯝ
ꯌꯥꯝ ꯇꯧꯒ꯭ꯔꯖꯥꯅꯤꯗ ꯑꯩꯈꯣꯏꯗꯤ ꯇꯣꯂꯣꯞꯇꯩ ꯍꯦꯟ ꯑꯩꯈꯣꯏꯒꯤ ꯏꯁꯇꯥꯞꯁꯤꯡꯖꯦ ꯃꯣꯏ ꯂꯤꯁꯅ꯭ꯔ ꯂꯩꯔꯤꯕꯖꯤꯡꯖꯤꯅ ꯌꯥꯝ ꯇꯧꯕꯤꯑꯕ
ꯎꯝ
ꯑꯃꯨꯛꯃꯨꯛ ꯂꯥꯛꯄꯗ ꯄꯩꯁꯥ ꯅꯨꯡꯁꯥ ꯑꯗꯨꯝ ꯀ꯭ꯔꯣꯁ ꯄꯤꯔꯝꯃꯤ ꯑꯗꯒꯤ ꯊꯦꯡꯅꯕꯗꯒꯁꯨ ꯑꯗꯨꯝ ꯑꯆꯥꯄꯣꯠ ꯅꯍꯥꯟ ꯂꯧꯔꯐꯝꯗ ꯂꯩꯔꯛꯄꯗꯣ ꯑꯉꯥꯡꯁꯨ ꯊꯦꯡꯅꯩꯑꯕ ꯑꯗꯨꯗꯣ ꯑꯩꯅ ꯊꯧꯔꯝ ꯇꯧꯕ ꯆꯠꯀꯅꯤ ꯍꯥꯏꯕ ꯅꯨꯃꯤꯠꯁꯤꯒꯤ ꯅꯨꯡꯊꯤꯗ ꯊꯦꯡꯅꯩ ꯑꯆꯄꯠ ꯀ ꯃꯌꯥꯝ ꯂꯩꯔꯝꯃꯦ
ꯎꯝ
ꯑꯗꯒꯤ ꯀ꯭ꯔꯣꯁꯀꯥꯁꯦ ꯑꯗꯨꯝ ꯄꯤꯔꯝꯕ ꯑꯗꯒꯤ ꯐꯨꯔꯤ ꯐꯤꯔꯣꯟ ꯒꯖꯦꯠ ꯑꯗꯨꯝ ꯂꯩꯔꯛꯄ ꯌꯥꯝ ꯌꯥꯎꯋꯦꯕ
ꯎ ꯍ ꯑꯗꯨ ꯃꯣꯏꯁꯨꯣ ꯑꯗꯨ ꯃꯥꯏ ꯇꯔ ꯀꯊ ꯔꯤꯅꯤ
ꯎꯝ ꯎꯝ ꯑꯗꯨꯃꯥꯏꯅ ꯇꯧꯔꯒ ꯄꯣꯊꯥꯔ ꯃꯣꯏꯗ ꯌꯥꯝ ꯅꯨꯡꯉꯥꯏꯖꯕꯗꯣ ꯁ ꯑꯗꯨꯃꯥꯏꯅꯒ ꯇꯧꯔꯒ ꯑꯩꯈꯣꯏꯒ ꯑꯗꯨꯗꯨꯅ ꯑꯗꯨꯝꯕꯒꯤꯁꯨ ꯂꯩꯌꯦꯕꯗꯨꯗ ꯃꯌꯥꯝꯒꯤ ꯃꯤꯅꯨꯡꯁꯤꯁꯨ ꯃꯌꯥꯝ ꯐꯪꯕꯗꯨꯗꯅꯦ
ꯑꯣꯝ ꯍꯣꯏꯗ ꯑꯗꯨꯃꯥꯏꯅ ꯇꯧꯕ ꯑꯗꯨꯝ ꯌꯥ ꯊꯕꯛꯁꯤꯗꯤ ꯁꯤꯅ ꯁꯤꯅꯦꯅ ꯁꯤꯅ ꯁꯤꯅꯦꯅ ꯇꯧ ꯍꯥꯏꯗꯣꯛꯀꯗꯕꯁꯦ ꯅꯠꯇꯦ ꯃꯣꯏ
ꯎꯝ
ꯑꯗꯣ ꯏꯁꯥꯅ ꯑꯩꯅ ꯇꯧꯖꯒꯦ ꯍꯩꯖꯒꯦ ꯈꯜꯅ ꯇꯧꯕ ꯊꯕꯛꯇꯨꯅ ꯍꯦꯟꯅ ꯃꯥꯏ ꯄꯥꯎꯗꯕ ꯐꯩꯒꯅꯤ
ꯎꯝ
ꯁꯦꯟ ꯊꯨꯝ ꯇꯣꯂꯣꯝ ꯅꯨꯡꯣꯞꯀꯤ ꯀꯩꯝ ꯌꯦꯡꯗꯕ
ꯑꯗꯨꯅꯦ ꯑꯍꯥꯟꯕꯗ ꯑꯩ ꯁꯤꯗ ꯑꯌꯨꯛ ꯅꯨꯡꯊꯤꯜꯕ ꯑꯩꯅ ꯁꯦꯟꯅꯔꯛꯏꯁꯦ
ꯎꯝ ꯅꯪ ꯑꯗꯨꯝ ꯂꯩꯔꯝꯕꯗꯣ
ꯑ ꯍꯥꯟꯅ ꯑꯌꯨꯛꯁꯨ ꯅꯨꯡꯊꯤꯟꯁꯨ ꯑꯗꯨꯝ ꯂꯩꯔꯕ ꯂꯨꯄꯥ ꯂꯤꯁꯤꯡ ꯑꯍꯨꯝ ꯈꯛꯇꯅꯦ ꯑꯗꯨꯗꯣ
ꯎꯝ ꯍꯧꯖꯤꯛꯤꯒ ꯀꯌꯥ ꯌꯧꯔꯥ
ꯍꯧꯖꯤꯛꯁꯤꯅ ꯂꯨꯄꯥ ꯂꯤꯁꯤꯡ ꯃꯉꯥ ꯆꯥꯝꯃꯉꯥ ꯌꯧꯔꯦ
ꯑꯣꯝ ꯍꯣꯏꯗ ꯅꯪ ꯑꯇꯣꯞꯄ ꯑꯗꯨꯅꯗꯤ ꯑꯍꯥꯟꯕꯗꯤ ꯑꯗꯨꯗꯨꯗ ꯌꯥꯔꯝꯗꯕ ꯄꯣꯠꯅꯦꯕ ꯅꯠꯇ꯭ꯔ
ꯃꯥꯅꯦ
ꯍꯧꯖꯤꯛꯇꯤ ꯅꯪ ꯊꯕꯛ ꯑꯃ ꯆꯠꯆꯔꯤꯗꯨꯅ ꯑꯗꯨꯗꯨꯅ ꯌꯥꯔꯦꯕ
ꯎꯝ ꯅꯥꯀꯟꯗ ꯑꯌꯨꯛꯗꯤꯟ ꯊꯕꯛ ꯑꯃ ꯁꯣꯝꯗ ꯌꯥꯏꯄꯣꯛꯇ ꯍꯦꯛ ꯆꯠꯄꯗꯣ ꯍꯣꯟꯖꯗꯨꯅ ꯑꯃꯨꯛ ꯈꯔ ꯀꯣꯝꯃꯛꯑꯦꯕ
ꯎꯝ ꯑꯗꯨꯗꯨꯅ ꯁꯝꯅ ꯍꯥꯏꯔꯕꯗ ꯁꯦꯟꯖꯥꯎ ꯑꯣꯏꯖꯔꯁꯦꯀꯣ
ꯎꯝ
ꯅꯪꯒꯤ ꯍꯧꯖꯤꯛꯀꯤꯅ ꯑꯗꯨꯝ ꯑꯦꯛꯁꯄꯔꯤꯟꯁ ꯇꯥꯟꯕ ꯈꯣꯠꯄ꯫ ꯑꯗꯩꯗꯤ ꯑꯗꯨꯝ꯫ ꯈꯪꯍꯧ ꯍꯩꯍꯧꯕꯗꯣ ꯑꯗꯨꯗꯨꯅ ꯅꯪꯒꯤ ꯏꯁꯀꯤꯜꯗꯨꯒꯤ ꯑꯣꯏꯍꯧꯕ ꯌꯥꯏꯌꯦꯕ꯫
ꯎꯝ꯫
ꯎꯝ ꯎꯝ ꯐꯩ ꯑꯗꯨꯃꯥꯏꯅ ꯇꯧꯕ꯫
ꯑꯗꯨꯗꯤ ꯊꯕꯛꯇꯤ ꯃꯣꯏꯒꯤꯗꯤ ꯍꯧꯖꯤꯛ ꯑꯥ ꯅꯪꯗꯤ꯫ ꯏꯟꯇꯔꯚꯤꯌꯒꯨꯝꯕ ꯇꯧꯕ ꯌꯥꯎꯗ꯭ꯔꯣ꯫
ꯏꯟ ꯇꯤꯚꯤꯒꯨꯝꯕꯖꯦ ꯑꯩ ꯍꯥꯟꯅꯗꯤ ꯈꯔ ꯈꯔ ꯆꯠꯂꯝꯃꯅꯤ ꯍꯧꯖꯤꯛꯇꯤ ꯀꯩꯅꯣ ꯑꯝꯇ ꯇꯧꯈꯤꯗ꯭ꯔꯦꯅ
ꯑꯣ
ꯑꯩꯒꯤꯅꯦ ꯁꯥꯔꯇꯤꯐꯤꯀꯦꯠ ꯑꯩꯈꯣꯏꯒꯤ ꯑꯉꯥꯡ ꯑꯣꯏꯔꯤꯉꯩꯗꯗꯤ ꯑꯩꯈꯣꯏꯒꯤ ꯍꯤꯡꯒꯣꯜ ꯅꯨꯡꯁꯤꯗꯁꯨ ꯑꯩꯅꯁꯨ ꯈꯪꯁꯨ ꯈꯪꯖꯔꯛꯇꯕ ꯑꯗꯒꯤ ꯁꯥꯔꯇꯤꯐꯤꯀꯦꯠꯇ ꯑꯩꯒꯤ ꯑꯙꯥꯔꯒ ꯀꯩꯅꯣꯒꯁꯦ ꯄꯨꯔꯥ ꯑꯩꯒꯤ ꯄꯨꯔꯥ ꯑꯁꯣꯏꯕꯁꯦ ꯂꯩꯔꯝꯕ ꯍꯥꯏꯇꯥꯔꯦ ꯑꯣꯖꯥꯁꯤꯡꯁꯤꯅ ꯑꯩꯒꯤ ꯇꯦꯟ ꯀꯥꯔꯛꯄ ꯁ꯭ꯀꯨꯜꯒꯤ ꯍꯥꯏ ꯁ꯭ꯀꯨꯜꯒꯤ ꯑꯣꯖꯥꯁꯤꯡꯁꯤꯅ꯫ ꯀꯩꯅꯣ ꯇꯧꯕ ꯀꯥꯟꯗ ꯔꯦꯖꯤꯁꯇ꯭ꯔꯦꯁꯟ ꯊꯥꯒꯠꯂꯒ ꯁꯥꯔꯇꯤꯐꯤꯀꯦꯠꯀꯤ ꯃꯤꯡꯒꯤꯗ꯫ ꯌꯨꯝꯅꯥꯛꯁꯤ ꯇꯦꯟ ꯇꯦꯟ ꯂꯩꯕꯤꯔꯝꯕ ꯑꯗꯨ ꯑꯙꯥꯔ ꯀꯥꯔꯠ꯫ ꯀꯞꯄꯕꯅꯦꯕ ꯑꯗꯨꯗ ꯃꯣꯏꯅ ꯑꯩ ꯃꯥꯟꯅꯕ ꯃꯥꯟꯅꯅ ꯇꯧꯕꯤꯔꯝꯗꯕ꯫ ꯑꯗꯒꯤ ꯑꯩꯅꯁꯨ ꯌꯦꯡꯁꯤꯜꯍꯧꯗꯕ ꯍꯥꯏꯇꯥꯔꯦꯅꯦ꯫ ꯑꯥꯔꯒ ꯇꯨꯌꯦꯞꯀꯁꯤꯅ ꯑꯃꯨꯛ ꯃꯥꯟꯅꯔꯒ ꯇꯦꯟꯁꯤꯅ ꯁꯣꯏ ꯂꯩꯕꯤꯅꯦ ꯍꯧꯖꯤꯛꯁꯦ꯫
ꯎꯝ ꯑꯁ ꯑꯗꯨꯗꯤ ꯁꯦꯝꯗꯣꯛꯇꯕ ꯌꯥꯔꯣꯏꯅꯦ꯫
ꯊꯕꯛ ꯈꯨꯗꯤꯡꯃꯛꯇ ꯑꯗꯨꯅ ꯑꯗꯨꯝ꯫ ꯐꯔꯛ ꯇꯥ ꯂꯩꯔꯕ ꯑꯦꯛꯖꯥꯝ ꯊꯥꯕ ꯆꯠꯂꯦꯗꯅ꯫ ꯑꯦꯛꯖꯥꯝ ꯊꯥꯔꯝꯗꯥꯏꯗ ꯑꯗꯨꯒꯤ꯫ ꯑꯅꯤꯗꯨ ꯌꯦꯡꯅꯔꯀꯥꯟꯗ ꯃꯥꯟꯅꯔꯝꯗꯕꯅꯦ ꯑꯗꯨꯝ꯫ ꯑꯦꯛꯖꯥꯝ ꯊꯥꯕ ꯆꯪꯕ ꯌꯥꯗꯕꯤꯗ ꯑꯗꯨꯝ ꯍꯜꯂꯛꯈꯤꯕ ꯑꯗꯨꯅ ꯑꯗꯨꯝ ꯑꯩꯁꯦ꯫
ꯑꯗꯨ ꯑꯗꯨꯅꯦ ꯍꯟꯗꯛ ꯇꯧꯔꯒ ꯁꯦꯝꯗꯣꯛꯍꯧꯔꯗꯅ꯫
ꯎꯝ ꯇꯨꯌꯦꯞꯀꯤ ꯑꯣꯏꯗꯤ ꯁꯤꯗ ꯀꯩꯅꯣꯗ ꯃꯦꯗꯥꯝ ꯍꯣꯏꯗ ꯁꯤꯗ ꯏꯔꯥꯏ ꯂꯥꯏꯅ ꯁꯦꯝ ꯌꯥꯕꯗꯣ꯫ ꯇꯦꯟꯒꯤꯁꯤ ꯕꯣꯔꯠꯀꯤ ꯈꯪꯅꯕꯁꯨ ꯆꯥꯅꯕꯁꯨ ꯂꯩꯇꯕꯃꯦ ꯍꯦꯔꯣꯖꯤꯠꯀꯤ ꯁꯦꯝꯈꯤꯕꯗꯁꯨ ꯌꯥꯝ ꯀꯨꯏꯅ ꯋꯥꯒꯤꯕ꯫ ꯆꯪꯒꯤꯟꯗꯨ ꯑꯗꯨ ꯈꯟꯕꯗ
ꯎꯝ꯫
ꯑꯗꯣ ꯅꯪ ꯍꯌꯦꯡ꯫ ꯇꯨꯡ ꯀꯣꯏꯅ ꯊꯕꯛ ꯅꯨꯡꯉꯛꯀꯤ ꯑꯇꯣꯞꯄꯗ ꯊꯥꯖꯟꯕ ꯌꯥꯔꯣꯏꯗꯧꯗꯤ ꯐꯠ ꯁꯦꯝꯗꯣꯛꯈꯤꯕꯗꯤ ꯐꯩꯌꯦ ꯋꯥꯔꯁꯨ ꯋꯥꯅ꯫
ꯎꯝ ꯑꯗꯨꯃꯥꯏꯅꯗꯤ ꯈꯜꯂꯤ꯫
ꯎꯝ ꯑꯣ ꯑꯩ ꯈꯪꯅꯕ ꯂꯩꯔꯕꯨꯗꯤ ꯑꯩ ꯍꯥꯏꯕꯤꯔꯛꯀꯦ꯫
ꯍꯥꯏꯔꯛꯑꯣꯅꯦ ꯈꯪꯅꯕ ꯂꯩꯔꯗꯤꯀꯣ ꯀꯃꯥꯏ ꯀꯃꯥꯏ ꯀꯃꯥꯏꯅ ꯇꯧ ꯅꯣꯗꯣ ꯍꯪꯉꯒꯅꯦ ꯁꯦꯝꯗꯣꯛꯍꯧꯕ ꯌꯥꯏꯗꯅ꯫
ꯎꯝ꯫ ꯎꯝ ꯑꯁ ꯃꯤꯡ ꯅꯨꯡ ꯁꯣꯏꯕꯁꯦ ꯑꯗꯨꯅꯦ ꯏꯃꯥꯟꯅꯕ ꯑꯃꯒꯤ꯫ ꯃꯥꯏꯒꯤ ꯃꯆꯟꯅꯨꯄꯤꯒꯤ ꯔꯦꯖꯤꯁꯇ꯭ꯔꯦꯁꯟ ꯁꯥꯔꯇꯤꯐꯤꯀꯦꯠ ꯃꯥꯡꯒꯔꯦꯅ ꯍꯥꯏꯕ꯫
ꯎꯝ꯫
ꯑꯗꯨꯒ ꯑꯩꯅ ꯇꯧꯔꯒ ꯂꯧꯊꯣꯛꯄꯤꯕ꯫ ꯑꯗꯨꯒ ꯑꯩꯅ ꯇꯧꯔꯒ ꯂꯧꯊꯣꯛꯄꯤꯕꯗꯣ ꯀꯃꯥꯏꯅ ꯇꯧꯒꯦ ꯍꯥꯏꯕ ꯃꯇꯝꯗ꯫ ꯃꯣꯏꯒꯤ ꯊꯥꯏꯅꯉꯥꯏꯒꯤ ꯃꯣꯏꯅ ꯊꯥꯖꯤꯟꯕꯗꯨꯗꯤ꯫ ꯃꯣꯏꯒꯤ ꯂꯝ ꯏꯁꯄꯦꯂꯤꯡꯗꯣ ꯁꯣꯏꯅ ꯑꯗꯨꯝ ꯊꯥꯖꯤꯟꯈ꯭ꯔꯕ ꯍꯥꯏꯇꯥꯔꯦ
ꯎꯝ
ꯑꯗꯨꯗꯨꯒ ꯑꯗꯨꯃꯥꯏꯅ ꯇꯧꯔꯒ ꯉꯁꯥꯏ ꯁꯥꯔꯇꯤꯐꯤꯀꯦꯠꯇꯣ ꯂꯧꯊꯣꯛꯑꯒ ꯁꯣꯏꯔꯦ ꯍꯥꯏꯔꯛꯑꯦ
ꯎꯝ
ꯑꯗꯨ ꯑꯍꯥꯟꯕꯗꯗꯤ ꯑꯩꯁꯨ ꯈꯪꯉꯨꯗꯦ ꯀꯔꯤ ꯆꯠꯂꯒ ꯇꯧꯍꯣ ꯁꯨꯃꯥꯏꯅ ꯇꯧꯔꯒ ꯁꯥ ꯁꯨꯃꯥꯏꯅ ꯇꯧ ꯁꯣꯏꯔꯦ ꯈꯣꯠꯂꯛ ꯑꯦ ꯑꯗꯨꯗꯤ ꯃꯣꯏꯅ ꯊꯥꯖꯔꯛꯄ ꯁꯣꯏꯕꯤꯔꯤꯅꯦ ꯍꯥꯏ ꯑꯍꯥꯟꯕꯗ ꯃꯣꯏꯗꯣ ꯑꯩꯅ ꯊꯥꯖꯟꯕꯗꯨꯗ ꯁꯣꯏꯕꯅꯦꯅ ꯃꯥꯜꯂꯨꯕ
ꯎꯝ꯫
ꯑꯗꯨꯃꯥꯏꯅ ꯇꯧꯕꯅꯦ꯫ ꯑꯗꯨꯗꯤ ꯑꯗꯨꯃꯥꯏꯅ ꯇꯧꯔ꯫
ꯎꯝ ꯑꯗꯨ ꯌꯦꯡꯉꯛꯑꯣꯅꯦ ꯕꯣꯠꯀꯤ ꯁꯨꯝ ꯈꯪꯅꯕ ꯂꯩꯔꯗꯤ꯫
ꯎꯝ ꯎꯝ꯫
ꯍꯦꯔꯣꯖꯤꯛꯀꯤꯗ ꯉꯥꯏꯍꯥꯟ ꯃꯃꯥꯡ ꯑꯩꯈꯣꯏꯅ ꯇꯧꯔ ꯁꯦꯝꯗꯣꯛꯈꯤꯕ ꯑꯩꯈꯣꯏ ꯄꯨꯟꯅ ꯁꯦꯝꯗꯣꯛ ꯃꯥꯒꯤꯗ ꯆꯠꯃꯤꯟꯅꯁꯤ ꯀꯥꯟꯅ ꯆꯠꯃꯤꯟꯅꯈꯤꯕꯀꯣ꯫
ꯑꯗꯣ꯫
ꯁ꯭ꯀꯨꯜ ꯂꯣꯝꯗ ꯃꯥꯁꯨ ꯀꯩꯅꯣꯗ ꯇꯝꯃꯛꯄꯅꯦ ꯌꯥꯉꯥꯝ ꯌꯥꯡꯒꯪ ꯄꯦꯁ ꯑꯨꯝꯇꯧꯛ ꯃꯥꯜꯂꯦꯕ ꯇꯦꯟꯁꯦ
ꯇꯝꯃꯛꯄꯅꯦ
ꯑꯗꯨꯗꯨꯅ ꯑꯗꯣꯝꯗꯒꯥꯥꯁꯦ ꯑꯗꯨꯝ ꯍꯟꯖꯤꯟ ꯍꯟꯖꯟ ꯆꯠꯅꯩꯌꯦꯕ
ꯎꯝ ꯌꯥꯏꯦꯗ ꯑꯗ ꯁꯦꯝꯝꯗꯣꯡꯗꯤ ꯐꯥꯏꯗ
ꯎꯝ
ꯑꯗꯨꯒ ꯍꯧꯛꯇ ꯍꯌꯦꯡ ꯇꯨꯡꯗ ꯅꯪ ꯊꯕꯛ ꯍꯤꯔꯝ ꯑꯃ ꯂꯥꯛꯄ ꯃꯇꯝꯗ ꯑꯗꯨꯝ ꯐꯔꯛ ꯇꯥꯗꯣꯏ ꯁꯔꯨꯛ ꯄꯨꯗꯤꯦ ꯅꯪꯒꯤꯗꯣꯏꯕ ꯅꯪꯒꯤꯗ ꯁꯣꯏꯕ ꯍꯩ ꯍꯩ ꯅꯪꯒꯤ ꯑꯉꯥꯡ ꯅꯨꯡ ꯂꯩꯔꯛꯑꯀꯥꯟꯗ ꯑꯃꯨꯛ ꯐꯔꯛ ꯇꯥꯕ ꯌꯥꯎꯔꯛꯀꯅꯦꯕ
ꯎꯝ
ꯑꯅ ꯇ ꯍꯅꯖꯤꯐꯥꯏ
ꯀꯩꯗꯔꯃꯤꯅꯣ ꯅꯪꯕ
ꯑꯩꯌꯦ ꯑꯗꯨꯝ ꯁꯤꯞꯄꯝꯝꯕꯅꯤꯔ
ꯎꯝ
ꯑꯗꯣ ꯅꯪꯗꯤ ꯆꯥꯛꯇꯤ ꯌꯨꯝꯗ ꯆꯠ ꯆꯠꯂ ꯑꯗꯨꯝ ꯆꯥꯔꯦ ꯍꯧꯖꯤꯛꯁꯨꯣ
ꯎꯝ ꯉꯍꯥꯛ ꯂꯩꯔꯒ ꯍꯥꯏꯔꯛꯑꯀꯥꯟꯗ ꯑꯃꯨꯛ ꯆꯠꯇꯦ ꯍꯣꯦ ꯍꯥꯏꯔ ꯈꯥꯟ
ꯑꯣꯝ ꯆꯥꯛꯇꯤ ꯌꯨꯝꯗ ꯆꯥꯕ ꯑꯃꯨꯛ ꯍꯪꯀꯟꯗ ꯍꯟꯀꯟꯗ ꯑꯃꯨꯛ ꯇꯧꯔꯤꯅꯤꯅ ꯅꯠꯇ꯭ꯔꯥ
ꯎꯝ
ꯆꯥꯛ ꯆꯥꯁꯤ ꯆꯠꯄꯁꯤꯁꯨ ꯄꯨꯡ ꯈꯔꯗ ꯑꯗꯨꯝ ꯍꯥꯏꯗꯣꯛꯑꯅꯤꯗ
ꯈꯥꯏꯗꯣꯛꯅꯦ ꯆꯥꯛ ꯆꯥꯕ ꯆꯠꯄꯗꯤꯝ ꯑꯁ ꯉꯔꯥꯡꯗꯤ ꯂꯧ ꯆꯥꯅꯔꯨꯔꯒ ꯊꯕꯛ ꯏꯪꯈꯥꯡꯗꯣ ꯇꯧꯅꯔꯨꯔꯒ ꯆꯥꯛꯇꯣ ꯊꯦꯡꯗꯅ ꯑꯩ ꯉꯔꯥꯡ ꯆꯥꯛꯆꯥꯥ ꯇꯣꯂꯄ ꯀꯥꯟ ꯄꯨ ꯇꯔꯑ ꯂꯩꯦ
ꯅꯨꯃꯤꯗꯥꯡꯒꯤ
ꯎꯝ
ꯎꯝ ꯅꯪꯕꯨ ꯀꯨꯏꯔꯕꯅꯤ ꯌꯨꯝꯗ ꯇꯨꯝꯃꯛꯇꯕ ꯑꯗꯨꯗꯤ
ꯑꯩꯈꯣꯏ ꯆꯍꯤ ꯑꯅꯤꯃꯨꯛ ꯐꯥꯔꯛꯇꯧꯔꯝꯃꯅꯤ ꯃꯔꯛ ꯃꯔꯛꯇ ꯅꯥꯔꯀꯥꯟꯗ ꯍꯟꯗꯛꯀꯤ ꯑꯩ ꯀꯩꯅꯣ ꯇꯧꯕ ꯑꯃ ꯌꯥꯎꯒꯤꯌꯦ ꯅꯥꯕ ꯑꯃ ꯌꯥꯎꯈꯤꯌꯦ ꯇꯣꯛ ꯇꯧꯔꯒ ꯑꯗꯨꯗ ꯇꯨꯝꯃꯨꯕꯅꯦ ꯍꯞꯇꯥ ꯑꯃꯨꯛ ꯇꯨꯝꯕ꯭ꯔꯥ ꯑꯗꯨꯏ ꯃꯈꯥ ꯇꯥꯕꯗꯤ ꯌꯨꯝꯗꯨꯝ ꯆꯍꯤ ꯑꯅꯤꯃꯨꯛ ꯐꯥꯔꯦ
ꯍꯩꯕꯨ ꯍꯩꯅꯗ꯭ꯔꯦꯗ
ꯑꯣ ꯍꯣꯏ ꯇꯨꯝꯕꯩꯗꯤ ꯅꯣꯏꯒꯤ ꯏꯁꯇꯗꯤꯑꯣꯗꯨꯁꯨ ꯇꯨꯝꯕ ꯅꯨꯡꯉꯥꯏꯅꯦ ꯑꯗꯨꯕꯨꯗꯤ
ꯑꯗꯨꯅꯦ ꯁꯤꯗ ꯇꯨꯝꯕꯗ ꯅꯨꯡꯉꯥꯏꯕꯅꯤꯅ ꯒꯥꯥꯂꯦꯟꯗ ꯑꯣꯏꯔꯦ ꯐꯩ ꯅꯤꯡꯊꯝꯊꯥꯗ ꯑꯣꯏ